ꯑꯂꯦ
ꯅꯨꯡꯉꯥꯏꯔꯤꯕꯣ
ꯇꯥꯔꯕꯣ
ꯇꯌꯦ
ꯑꯁ ꯑꯩꯒꯤ ꯐꯣꯟ ꯍꯡ ꯆꯠꯂꯦ ꯀꯔꯤꯅꯣ ꯐꯣꯟꯗꯦ
ꯇꯄꯣ
ꯇꯥꯏꯌꯦ ꯇꯥꯗꯕ꯭ꯔꯣ
ꯇꯥꯔꯦ ꯇꯥꯔꯦ
ꯁꯃꯤꯅꯦ
ꯁꯔꯤꯒ ꯁꯥꯕ ꯐꯪꯗ꯭ꯔꯤꯀꯣ ꯃꯤꯗꯤ
ꯑꯁ ꯕꯥꯁ ꯂꯩꯍꯦ ꯁꯅꯦ ꯂꯩꯦꯍꯦ ꯀ ꯁꯤꯗ ꯅꯨꯄꯥ ꯅꯨꯄꯥ ꯌꯥꯝ ꯑꯗꯨꯝ ꯂꯥꯛꯑꯦ ꯁꯤꯗ
ꯀꯥꯗ
ꯄꯔꯦꯗ
ꯑꯃ ꯐꯥꯍꯔ ꯀꯩꯅꯣ
ꯃꯥꯏ ꯐꯥꯗꯣꯏꯅꯣ
ꯑꯗꯨꯝ ꯐꯥꯔꯣꯑꯣ
ꯃꯣꯏꯅ ꯏꯪꯈꯤ ꯄꯤ ꯑꯗꯨꯒ ꯀꯃꯥꯏ ꯐꯪꯒꯦ ꯍꯣꯏ ꯏꯪꯗꯤꯠꯀꯤꯗꯁꯨꯁꯨ ꯃꯥꯏ ꯐꯥꯈꯤꯔꯣ
ꯐꯖꯅ ꯂꯩꯌꯣ ꯑꯗꯨꯒ
ꯑ ꯅꯪ ꯍꯧꯖꯤ ꯀꯩꯅꯣꯗꯣ ꯑꯃꯨꯛ ꯇꯧꯔꯒ ꯖꯤꯔꯣ ꯆꯠꯈ꯭ꯔꯦ ꯑꯃꯨꯛ
ꯑꯁ
ꯑꯃꯛ ꯑꯃꯛ ꯃꯥꯡꯈ ꯔꯦ ꯄꯥꯁꯥ ꯑꯩ ꯄꯥꯁ ꯇ꯭ꯋꯦꯟꯇꯤ ꯁꯤꯁ
ꯂꯩꯔꯤꯅ
ꯑꯥꯏꯗꯦ
ꯅꯪꯒꯤ ꯑꯁ ꯌꯥꯝ ꯆꯪꯔꯝꯃꯨꯅꯤꯌꯦ
ꯁꯤꯁ ꯇꯥꯎꯗꯦ ꯑꯩ ꯅꯆꯦ ꯁꯤꯡꯗꯣ ꯅꯆꯦ ꯅ ꯃꯃꯥꯟꯅꯨꯕꯤꯁꯤꯡꯗꯣ
ꯎꯝ
ꯑꯗꯨ ꯈꯣꯠꯄ ꯀꯥꯟꯗ ꯐꯥꯏꯚ ꯀꯨꯝꯕ ꯂꯥꯛꯑꯦ ꯍꯥꯏꯌꯦ ꯕꯥꯅꯤꯗꯤ ꯊ꯭ꯔꯤ ꯍꯣꯕꯅꯦ ꯑꯗꯨꯅ ꯑꯐꯀꯨꯝꯕ ꯌꯥꯎꯔꯗꯤ ꯃꯤꯒꯨꯝꯕꯗꯤ ꯍꯦꯜꯂꯝꯅꯤꯀꯣ
ꯌꯦꯟ ꯇꯗꯦ
ꯅꯍꯥꯟ ꯏꯕꯥꯅꯤꯒꯤ ꯁꯤ ꯈꯣꯠꯄꯗꯣ ꯁꯤꯒꯨꯝꯕ ꯂꯥꯛꯑꯦꯗꯅ ꯃꯣꯏꯒꯤ ꯃꯣꯏꯒꯤꯗꯤ ꯐꯥꯏꯚ ꯀꯨꯝꯕ ꯌꯧꯔꯦ ꯍꯥꯏꯌꯦꯕ ꯇꯣ ꯑꯃꯨꯛ ꯁꯦꯝꯃꯀꯥꯟꯗ ꯑꯃꯨꯛ ꯍꯦꯜꯂꯦ ꯑꯗꯨꯅ ꯑꯗꯨꯒꯤꯅꯦꯕ
ꯑꯁ ꯃꯈꯀꯣꯟꯗꯣ
ꯑꯩꯒꯤꯔꯣ
ꯅꯠꯇꯦ ꯑꯩꯒꯤ
ꯐꯔꯤ ꯇꯥꯕ꯭ꯔꯣ
ꯃꯊꯥꯛ ꯄꯥꯏꯕꯒꯤ ꯃꯈꯣꯟꯅꯤꯅ
ꯁꯝꯅ ꯂꯣꯏꯔꯦ
ꯑꯁꯦꯡꯕꯒꯤ ꯃꯣꯏ ꯃꯉꯥ ꯌꯧꯔꯔꯤ ꯌꯥꯝꯔꯝꯒꯅꯤ ꯅꯨꯃꯥꯟꯅꯕꯤꯒꯤꯗꯤ
ꯈꯪꯗꯦ ꯈꯣꯠꯇꯦ ꯁꯤꯒꯤꯗꯤ ꯌꯥꯝꯔꯝꯅꯤ ꯁꯤ ꯐꯖꯅ ꯇꯧꯈ꯭ꯔꯦ
ꯑꯁ ꯑꯦꯛꯇꯤꯞ ꯌꯥꯝ ꯑꯣꯏꯌꯦ
ꯀꯐꯦ
ꯏꯆꯦꯒꯤꯁꯨ ꯃꯔꯤ ꯌꯧꯋꯦ ꯍꯥꯏꯕꯅꯤ
ꯎꯝ ꯆꯦꯕꯁꯨ ꯇꯧꯋꯦ ꯆꯪꯕꯗꯣ ꯌꯥꯝ ꯌꯥꯝꯅꯦꯕ ꯅꯗ ꯃꯛ ꯍꯣꯔꯦꯟ ꯇꯧꯔꯛꯑꯣ ꯍꯥꯏꯌꯦ ꯃꯥꯒꯤꯁꯨ ꯂꯣꯏꯈ꯭ꯔꯦ
ꯃꯥꯒꯤꯔꯣ
ꯎꯝ ꯈꯤꯖꯅ ꯇꯧꯗ꯭ꯔꯣ ꯁꯨꯗ꯭ꯔꯣ ꯑꯗꯨꯅꯤ ꯌꯥꯅꯦ ꯊꯅ
ꯑꯩ ꯀꯣ ꯇꯔꯒꯃꯥ ꯄꯥꯏꯈꯥꯗꯤ
ꯎꯝ ꯊ ꯍꯥꯏꯕ ꯃꯃꯥꯟꯅꯕꯤ ꯑꯃꯗꯣ
ꯑꯥ
ꯑꯁꯜ ꯃꯥꯅꯤ ꯋꯥꯔꯤ ꯋꯥꯔꯤ ꯁꯥꯕꯒꯦ ꯎꯝ ꯑꯩꯅ ꯇꯧꯔꯛꯑꯗꯤ ꯃꯥꯗꯣ ꯐꯖꯅ ꯈꯣꯃꯣꯏ ꯃꯥꯅ ꯇꯧꯔꯗꯤ ꯋꯥꯏꯗ ꯐꯖꯅ ꯉꯥꯡꯅꯤꯡꯁꯦꯅ ꯍꯥꯏꯕ ꯍ
ꯎꯝ ꯑ ꯌꯥꯝ ꯁꯥꯑ ꯍꯦ ꯍꯥꯥ
ꯎꯗꯦ
ꯑꯁ ꯇꯥꯏꯌꯦꯦꯅ ꯃꯥꯟꯃꯤ ꯃꯈꯣꯟꯗꯣ
ꯇꯥꯒꯅꯤ ꯃꯟꯗꯔꯗꯨꯗꯤ ꯁ꯭ꯀꯨꯜ ꯆꯠꯂꯁꯦ ꯍꯥꯏꯕ
ꯑꯣꯖꯜꯁꯦ
ꯁꯛ ꯀꯅꯤ ꯍꯥꯏ ꯏꯁꯀꯤ ꯄ꯭ꯔꯣꯚꯔꯥ ꯀꯍꯅꯤ
ꯃꯥꯅꯦ ꯃꯥꯅꯦ ꯁꯤꯗ ꯂꯩꯔꯒꯀꯣ
ꯁ꯭ꯀꯣꯜ ꯆꯠꯂꯦ ꯆꯠꯂꯦ ꯈꯨꯝꯃꯤꯅꯤ ꯑꯩꯗꯤ
ꯀꯩꯁꯨꯅꯤ ꯀꯥꯏꯩꯅꯣ
ꯍꯅꯤ ꯆꯦ ꯈꯃ
ꯀꯩ ꯃꯊꯦꯜ ꯆꯥꯔꯒꯦ
ꯎꯝ ꯈꯥꯃꯦꯟ ꯑꯁꯥꯡꯕꯗꯣ
ꯂꯩꯔꯤꯔꯣ
ꯎꯝ ꯁꯩꯅꯦ ꯆ ꯆꯂ ꯃꯂꯕꯨ ꯁ
ꯑꯃꯒꯤ ꯁꯦꯝꯕ ꯌꯥꯗ꯭ꯔꯤꯕꯣ
ꯎꯝ ꯌꯥꯔꯝꯅꯤ ꯃꯥ ꯅꯨꯄꯥꯒꯤꯗ ꯃꯥ ꯅꯨꯄꯥꯒꯤꯗ ꯍꯥꯞꯀꯦ ꯍꯥꯏꯕ꯭ꯔꯣ ꯀꯩꯅꯣꯝ ꯍꯥꯏꯦ
ꯑꯁ ꯌꯥꯏꯅꯦ ꯑꯗꯨꯁꯨ ꯀꯥꯏꯗꯦꯅꯦ
ꯎꯝ ꯀꯥꯏꯒꯤ ꯂꯗ
ꯑꯁ ꯌꯝꯇꯑ
ꯍꯥꯏꯥꯏꯕꯅꯦ
ꯑꯩꯁꯨ ꯏꯁꯤꯡ ꯀꯩꯅꯣ ꯇꯧꯔꯒꯦꯀꯣ
ꯄꯦꯂꯦ ꯍꯦ
ꯄꯥꯏꯂꯇꯦ
ꯑꯁ ꯉꯁꯤ ꯑꯩ ꯌꯦꯟꯖꯥꯡ ꯆꯥꯛ ꯊꯣꯡ ꯆꯥꯛ ꯑꯝꯗ ꯆꯥꯗꯤ ꯅꯨꯗꯜꯁ ꯀꯇ ꯆꯥꯔꯒꯅꯦ
ꯑꯁ ꯊꯦꯡꯅ ꯇꯨꯝꯕꯤꯕꯒꯦ ꯑꯩꯒꯤ ꯈꯨꯠꯁꯤꯡꯗꯣ ꯀꯩꯅꯣ ꯏꯕꯥꯅꯤ ꯅꯥꯒꯥꯟꯒꯤ ꯀꯥꯗꯣ ꯇꯋꯦ ꯑꯁ ꯑꯩ ꯄꯨꯡ ꯑꯍꯨꯝ ꯇꯥꯔꯕꯅꯤ ꯇꯨꯝꯕꯗꯣ
ꯑꯁ ꯀꯩ ꯇꯧꯔꯤꯕ ꯅꯪꯗꯤ
ꯀꯣꯜ ꯇꯧꯋꯦꯗꯅ ꯑꯩ ꯀꯣꯜ ꯇꯧꯕꯗꯣ ꯄꯨꯡ ꯇꯔꯥ ꯃꯈꯥꯏ ꯍꯦꯜꯂꯦꯕ ꯑꯦꯂꯚꯦꯟ ꯇꯥꯔꯅꯤꯕ ꯍꯧꯕ ꯅꯨꯄꯥꯗꯣ ꯇꯧꯋꯦ ꯇꯧꯔꯒ ꯄꯨꯡ ꯑꯃꯒꯨꯝꯕ ꯇꯥꯔꯅꯤ ꯑꯗꯨꯗ ꯑꯃꯨꯛ ꯊꯝꯃꯦ
ꯍꯥꯝ
ꯑꯃꯒ ꯎꯝ ꯁꯤ ꯁꯥꯡ ꯁꯥꯡꯗꯣ
ꯎꯝ
ꯑꯃꯨꯛ ꯇꯧꯔꯛꯑꯦ ꯇꯧꯔꯛꯑꯒ ꯄꯨꯡ ꯑꯍꯨꯝ ꯇꯥꯔꯝꯗꯥꯏꯗ ꯑꯃꯨꯛ ꯊꯝꯕ ꯑꯁ ꯃꯣ ꯐꯣꯔ ꯊꯥꯔꯇꯤꯗ ꯑꯃꯨꯛ ꯍꯧꯒꯠꯂꯦ ꯍꯧꯒꯠꯂꯛꯒ ꯎꯝ ꯕꯣꯜ ꯌꯦꯡꯒꯦ ꯍꯧꯒꯠꯄꯤꯔꯝꯃꯣ ꯍꯥꯏꯕ ꯑꯃꯨꯛ ꯍꯧꯒꯠꯂꯦ ꯑꯂꯥꯝ ꯇꯝꯃꯤꯅꯤꯅ ꯑꯩ ꯟ ꯆꯠꯅꯤꯡꯗ꯭ꯔꯦ ꯆꯠꯄ ꯉꯝꯃꯔꯣꯏꯅ ꯑꯃ
ꯆꯠꯇ꯭ꯔꯕꯃꯣ
ꯆꯠꯇꯦ ꯏꯃꯥꯟꯅꯕꯤ ꯆꯠꯂꯒ ꯉꯁꯤ ꯑꯣ ꯂꯩ ꯑꯃꯨꯛ ꯍꯜꯂꯛꯄ
ꯑꯁ ꯐꯔꯦꯅꯦ ꯑꯗꯨꯗꯤ
ꯎꯝ ꯇꯨꯝꯕ ꯇꯗ ꯣꯏꯔꯗꯤꯀꯣ ꯇꯨꯝꯐꯝꯝꯇꯁꯨ ꯂꯩꯇꯦ ꯍꯥꯏꯕ ꯋꯥꯔꯤꯁꯨ ꯁꯥꯟꯅꯒꯅꯤ ꯀꯁꯨ ꯇꯧꯅꯤ
ꯑꯩꯁꯨ ꯉꯔꯥꯡ ꯑꯁ ꯂꯤꯕꯤꯌꯔ ꯉꯔꯥꯡ ꯋꯥꯔꯤ
ꯎꯝ
ꯂꯥꯛꯑꯦ ꯂꯥꯛꯑꯒ ꯚꯤꯗꯤꯑꯣ ꯑꯃꯨꯛ ꯅꯝꯃꯦ ꯚꯤꯗꯤꯑꯣ ꯅꯝꯕ ꯕꯤꯔꯤꯊ꯭ꯔꯤꯁꯨ ꯂꯩꯇ꯭ꯔꯦ ꯇꯨꯋꯜ ꯇ ꯉꯥꯏꯔꯦ ꯚꯤꯗꯤꯑꯣ ꯅꯝꯃꯤꯗꯣ ꯚꯤꯗꯤꯑꯣ ꯅꯝꯕ ꯂꯣꯏꯔꯒ ꯑꯃꯨꯛ ꯎꯝ ꯀꯣꯟ ꯑꯌꯨꯛꯇ ꯆꯥꯕꯤꯕꯗꯣ
ꯑꯁ ꯅꯣꯏꯅꯦꯦ
ꯀꯣꯟ ꯆꯥꯕꯤꯕ ꯑꯌꯨꯛꯀꯤꯗꯣ ꯑꯃꯨꯛ ꯐꯦꯡꯉꯦ ꯐꯦꯡꯕ ꯂꯣꯏꯔꯒ ꯉꯔꯥꯡꯗꯤ ꯍꯤꯟꯖꯥꯡ ꯊꯣꯡꯉꯦ ꯑꯩ
ꯎꯝ
ꯎꯝ ꯍꯤꯟꯖꯥꯡ ꯊꯣꯡꯉꯒ ꯆꯥꯃꯨꯛ ꯊꯣꯡꯉꯦ ꯑꯗꯨꯒ ꯆꯥꯛ ꯆꯥꯔꯦ ꯆꯥꯛ ꯆꯥꯕ ꯂꯣꯏꯔꯒ ꯑꯃꯨꯛ ꯏꯔꯨꯋꯦ ꯏꯔꯨꯕ ꯂꯣꯏꯔꯒ ꯑꯗꯨꯝ ꯇꯨꯝꯃꯦ ꯔꯤꯛꯁꯨ ꯄꯥꯕ ꯁꯪꯗ꯭ꯔꯔꯤ ꯋꯥꯁꯨ ꯋꯥꯔꯦ
ꯑꯁ ꯂꯔꯤꯛꯇꯨ ꯂꯥꯏꯔꯦ ꯑꯩꯗꯤ ꯍꯜꯂꯛꯑꯒ ꯀꯩꯅꯣ ꯎꯁꯣꯏꯗꯣ ꯑꯃꯨꯛ ꯎ ꯐꯨꯠꯂꯦ ꯎꯝ ꯐꯨꯠꯂꯦ ꯑꯗꯨꯒ ꯆꯥꯛ ꯊꯣꯡꯉꯤ ꯌꯦꯟꯁꯥꯡ ꯊꯣꯡꯅꯤꯉꯥꯏ ꯂꯩꯇꯕꯒꯤ ꯑꯗꯨꯝ ꯐꯃꯒ ꯂꯩꯌꯦ ꯃꯟꯤꯁꯛ ꯍꯇꯥ ꯋꯥ ꯑꯗꯨꯒ ꯃꯥ ꯇꯧꯕ ꯂꯣꯏꯔꯒ ꯍꯟꯖꯥꯛ ꯑꯃꯨꯛ ꯎꯝ ꯏꯟꯁꯥꯡꯗꯣ ꯑꯩ ꯁꯤꯗ ꯊꯣꯡꯉꯦꯗ ꯈꯥꯃꯦꯟ ꯊꯣꯡꯉꯦꯀꯣꯛ ꯊꯣꯡꯉꯦ ꯑꯃꯨꯛ ꯗꯨꯀꯥꯟꯗ ꯆꯠꯂ ꯂꯩ ꯑꯃꯨꯛ ꯍꯜꯂꯛꯑꯒ ꯀꯥꯡꯉꯧꯒꯨꯝꯕ ꯉꯥꯎꯋꯦ ꯉꯕ ꯂꯣꯏꯔꯒ ꯆꯥꯛ ꯊꯥꯗ꯭ꯔꯤ ꯑꯗꯨꯝ ꯐꯣꯟ ꯃꯦꯜꯂꯒ ꯂꯩꯑ ꯃꯦꯜꯂꯒ ꯂꯩꯏꯕꯅꯤ ꯑꯃꯨꯛ ꯆꯥꯔꯦ ꯑꯗꯨꯒ ꯅꯣꯏꯥꯏ ꯀꯣꯛꯋꯜ ꯇꯧꯔꯛꯄꯗꯣ ꯍꯥ ꯑꯗꯨ ꯍ ꯑꯩꯗꯤ ꯏꯅꯤꯡꯉꯥꯏꯜꯂꯦ ꯃ ꯑꯃꯨꯛ ꯏ ꯏꯕ ꯂꯣꯏꯔꯒ ꯀꯣꯜ ꯇꯧꯕꯗꯣ ꯑꯁ ꯇꯣ ꯀꯣ ꯇꯧꯗ꯭ꯔꯦꯁꯨ ꯄꯥꯏ ꯑꯁ ꯇ ꯋꯥ ꯑꯣꯏ ꯑꯣꯏꯗ꯭ꯔꯤꯕꯣꯂ ꯑꯣꯏꯔꯦꯍꯦ
ꯂꯣꯏꯕꯨꯗꯤ ꯂꯣꯏꯔꯦ ꯏꯁꯤꯡ ꯆꯥꯏꯊꯕꯗꯣ ꯌꯥꯅꯤ ꯇꯕꯒꯤ
ꯀꯥꯝꯃꯤꯍ
ꯋꯥꯔꯦ ꯉꯁꯤ ꯏꯃꯥꯟꯅꯕꯤ ꯀꯣꯏꯕ ꯆꯠꯁꯦ ꯍꯥꯏꯕꯅꯦ ꯑꯃꯗꯣ ꯑꯣꯁꯥꯏꯜ ꯇꯥꯟꯕꯒꯤꯦ
ꯖꯅ ꯆꯂꯦꯦ ꯑꯗꯨꯁꯨ
ꯅꯥꯏ ꯍꯥꯏꯕ ꯌꯦꯉꯁꯤ
ꯌꯦ
ꯅꯥꯏ ꯍꯥꯏꯔꯒ ꯀꯣꯏꯕ ꯆꯠꯁꯦꯅ ꯑꯩꯉꯣꯟꯗ ꯍꯥꯏꯔꯛꯑꯦ
ꯑꯁ ꯆꯠꯂꯦꯍꯦ ꯀꯅꯥ ꯀꯅꯥꯒ ꯆꯠꯄ꯭ꯔꯣ ꯁꯤ ꯅꯨꯄꯤꯗꯨꯁꯨ
ꯈꯪꯗꯦ
ꯅꯩꯅꯅꯥꯏꯌꯦꯅꯦ
ꯇꯥꯏꯔ ꯍ ꯉꯔꯥꯡꯗꯣ ꯑꯁ ꯅꯣꯡꯅꯤꯡꯕꯅ ꯑꯩ ꯂꯣꯏꯔꯦ
ꯑꯗꯨꯖꯔꯒꯦ
ꯈꯟꯅꯕ ꯑꯃ ꯈꯟꯅꯔꯒ ꯑꯁ ꯃꯥꯅ ꯇꯧꯊꯣꯛꯄꯗꯤ ꯌꯥꯔꯕꯅꯦ ꯃꯥ ꯅꯨꯡꯁꯤꯕꯒꯤ ꯀꯩꯅꯣ ꯊꯝꯃꯤꯅꯦ
ꯃꯥꯁꯨ ꯍꯥꯏꯗꯨꯗꯤ
ꯎꯝ
ꯅꯍꯥꯟꯅ ꯕꯤꯠꯀꯦꯀꯣꯏꯔꯦ ꯇꯣꯡꯅꯈ꯭ꯔꯅꯤ ꯑꯗꯨꯃꯥꯏꯅ ꯍꯥꯏꯔ ꯑꯗꯨꯗꯤ
ꯉꯔꯥꯡ ꯑꯩꯅ ꯋꯦꯇꯤꯡ ꯑꯃꯗꯣ ꯏꯅꯥꯛꯇ ꯂꯩꯕꯗꯣ ꯑꯃ
ꯎꯝ
ꯑꯗꯨꯕꯨ ꯚꯤꯗꯤꯑꯣ ꯀꯣꯜ ꯇꯧꯔꯒ ꯂꯩꯕ ꯑꯃ ꯑꯗꯨꯝ ꯀꯣ ꯇꯧꯔꯦ ꯑꯩꯅ ꯑꯗꯨ ꯅꯨꯄꯥꯗꯣ ꯇꯨꯝꯈ꯭ꯔꯒꯤ ꯋꯥꯏ ꯍꯥꯏꯕ ꯑꯣ ꯑꯗꯨꯗꯤ ꯇꯨꯝꯔꯣ ꯃꯥꯅꯀꯣ ꯄꯥꯏꯅꯔꯒ ꯇꯨꯝꯁꯦ ꯍꯥꯏꯕ ꯑꯃꯗꯨꯅꯤ ꯑꯩꯅ ꯑꯁ ꯌꯥꯔꯦ ꯕꯤꯇ꯭ꯔꯤꯁꯨ ꯂꯩꯇ꯭ꯔꯦ ꯑꯩ ꯇꯨꯝꯃꯒꯦ ꯍꯌꯦꯡꯅ ꯇꯧꯔꯛꯑꯣ ꯍꯥꯏꯕ ꯑꯗꯨꯗꯤ ꯊꯝꯈ꯭ꯔꯦ ꯑꯃꯗꯤ
ꯎꯝ
ꯇꯧꯔꯛꯑꯦ ꯏꯕꯥꯅꯤ ꯅꯍꯥꯛ ꯑꯩꯈꯣꯏ ꯀꯣꯜ ꯀꯟꯐ꯭ꯔꯦꯟꯁ ꯊꯝꯃꯒ ꯇꯧꯕꯗꯣ
ꯎꯝ
ꯑꯩꯅ ꯏꯆꯦꯕꯨ ꯍꯥꯏꯕꯤꯕ ꯑꯩꯅ ꯑꯗꯨꯒꯤ ꯇꯧꯔꯛꯃꯟꯕꯒꯤ ꯑꯩꯅ ꯕ꯭ꯂꯣꯛ ꯊꯝꯕ
ꯃꯁꯤꯡ ꯀꯥꯃꯟꯕꯒꯤ
ꯑꯁ ꯀꯩꯅꯣ ꯆꯀꯠ ꯆꯈꯠ ꯇꯧꯕ ꯅꯨꯄꯥ ꯑꯣꯏꯕꯒꯤꯅꯦ ꯃꯥꯁꯨ
ꯑꯗꯨꯅꯦ ꯏꯆꯦꯕꯨ ꯏꯆꯦꯕꯨ ꯇꯧꯔꯦ ꯍꯥꯏꯔꯁꯨ ꯏꯁꯀ꯭ꯔꯤꯟꯁꯨ ꯊꯥꯔꯛꯑꯣ ꯍꯥꯏꯌꯦ
ꯆꯨꯀꯠ ꯆꯠꯀꯠ ꯇꯧꯅꯤꯅꯦ ꯑꯩꯁꯨ ꯍꯩꯅꯗꯦꯕ ꯅꯨꯄꯥ ꯑꯇꯣꯞꯗꯤ ꯑꯣ ꯇꯧꯔꯗꯤ ꯇꯧꯔ ꯂꯣꯏꯔꯒ ꯑꯗꯨꯝ ꯇꯧꯔꯛꯑꯣ ꯍꯥꯏ
ꯑꯣ ꯑꯗꯨꯅꯦ ꯃꯗꯨꯗꯤ ꯑꯗꯨꯝ ꯃꯥꯏꯅ ꯇꯧꯗꯦꯕ ꯑꯣ ꯑꯗꯨꯗꯤ ꯇꯧꯔ ꯑꯗꯨꯒ ꯑꯗꯨ ꯇꯧꯔꯛꯑꯦꯕ ꯃꯥꯗꯤ ꯑꯁ ꯑꯩꯈꯣꯏ ꯏꯃ ꯑꯣꯏꯔꯁꯨ ꯏꯃꯥ ꯈꯛꯇꯕꯨ ꯋꯥꯔꯤꯁꯤꯅꯥ ꯍꯥꯏꯌꯦ ꯑꯗꯣ ꯀꯅꯥ ꯉꯝꯗꯣꯏꯅꯣ ꯍꯥꯏꯕꯅꯤꯗ
ꯅ ꯏ ꯀꯥꯔꯕꯅꯦ ꯑꯗꯨ ꯃꯇꯥꯡ ꯃꯇꯥꯡꯗ
ꯑꯗꯨꯅꯅꯦ ꯏꯆꯦꯅ ꯍꯥꯏꯌꯦ ꯑꯗꯨ ꯅꯨꯄꯥꯗꯣ ꯌꯥꯝ ꯀꯩꯅꯣ ꯌꯥꯝ ꯇꯧꯋꯦ ꯇꯣꯛꯊꯣꯛꯈ꯭ꯔꯣ ꯍꯥꯏꯔꯤꯁꯦꯅ ꯑꯗꯨ ꯇꯥꯕꯒꯤ ꯃꯥꯁꯨ ꯏꯆꯦꯒꯤ ꯃꯃꯥꯗ ꯑꯩ ꯀꯣꯜ ꯇꯧꯖ꯭ꯔꯦ ꯕꯥꯗꯤ ꯆꯈꯠ ꯆꯈꯠ ꯇꯧꯕꯒꯤꯀꯣ
ꯊꯤꯀꯠ ꯆꯀꯠ ꯇꯧꯔ ꯑꯁ ꯑꯩꯁꯨ ꯑꯗꯨꯄ ꯃꯣꯏ ꯌꯥꯝ ꯊꯦꯡꯅꯕꯒꯤ ꯇꯜꯂꯦꯕ
ꯑꯗꯨꯅꯦ ꯆꯒꯠ ꯆꯒꯠ ꯇꯧꯃꯟꯕꯒꯤ ꯏꯆꯩꯅ ꯁꯥꯎꯕꯗꯨꯒꯤ ꯑꯗꯨꯕꯨ ꯅꯪ ꯇꯧꯔꯗꯤ ꯂꯣꯏꯔꯦ ꯇꯣꯛꯊꯣꯛꯈ꯭ꯔꯣ ꯍꯥꯏ
ꯇꯧꯔꯁꯤ ꯍꯥꯏꯔ ꯑꯗꯨꯗꯤꯞ ꯆꯅ
ꯑꯩ ꯍꯥꯏꯗꯤ ꯍꯥꯏꯈ꯭ꯔꯕꯅꯦ ꯃꯥꯕꯨ
ꯇꯣꯞꯄ ꯀꯣꯏꯈ꯭ꯔꯒꯦ ꯅꯪ ꯍꯩꯅꯗ꯭ꯔꯦ ꯑꯩ ꯉꯝꯗ
ꯀꯣꯏꯅꯤꯡꯗ꯭ꯔꯦꯗ ꯍꯥ
ꯉꯝꯗ꯭ꯔꯦ ꯅꯪꯕꯨ ꯁꯦꯠꯟꯅꯕ ꯉꯝꯗ꯭ꯔꯦ ꯍꯥꯏ
ꯑꯩ ꯍꯥꯏꯈ꯭ꯔꯕꯅꯦ ꯄ꯭ꯔꯦꯛꯇꯤꯀꯦꯜꯁꯨ ꯏꯗ꯭ꯔꯤ ꯑꯩ ꯂꯣꯏꯔꯦ
ꯃꯦꯁꯇ꯭ꯔꯤ ꯏꯗꯤ ꯏꯒꯦ ꯑꯃ ꯁꯄꯥꯟꯃꯤ